ꯑꯗꯨꯝ ꯃꯔꯨꯞ
ꯇꯥꯏ ꯇꯥꯏ ꯃꯔꯨꯞ ꯑꯩꯒꯤꯗꯤ ꯑꯩꯒꯤꯗꯤ ꯐꯖꯅ ꯇꯥꯕꯤꯕ꯭ꯔꯥ
ꯑꯥ ꯇꯥꯏ ꯇꯥꯏꯌꯦ ꯃꯔꯨꯞ ꯃꯌꯦꯛ ꯑꯗꯨꯝ ꯐꯖꯅ ꯁꯦꯡꯅ ꯇꯥꯏ ꯑ ꯃꯔꯨꯞ ꯍꯧꯖꯤꯛꯁꯦ ꯀꯔꯤ ꯀꯔꯤ ꯃꯊꯦꯜ ꯆꯥꯕꯤꯔꯒꯦ ꯃꯔꯨꯞ
ꯃꯔꯨꯞ ꯑꯩꯁꯦ ꯍꯧꯖꯤꯛꯁꯦ ꯆꯝꯊꯣꯡ ꯑꯣꯏꯅ ꯆꯥꯔꯦ ꯑꯗꯨꯒ ꯀꯥꯡꯍꯧ ꯑꯃ ꯉꯧꯔꯒ ꯑꯃꯥꯏ ꯆꯥꯔꯦ ꯅꯣꯡ ꯏꯁꯤꯡ ꯆꯨꯕꯅꯤꯅ ꯄꯪꯍꯥꯎꯗ ꯍꯥꯎꯔꯦ ꯍꯥꯏꯇꯥꯔꯦ ꯃꯔꯨꯞ ꯃꯔꯨꯞꯇꯤ ꯀꯔꯤ ꯀꯔꯤ ꯉꯁꯤꯒꯤ ꯆꯥꯕꯤꯔꯦ
ꯑꯩꯁꯦ ꯉꯁꯤꯗꯤ ꯆꯥꯛ ꯆꯥꯖꯗ꯭ꯔꯦ ꯃꯔꯨꯞ ꯍꯥꯏꯗꯤ ꯋꯥꯁꯨ ꯋꯥꯕꯒ ꯑꯩꯈꯣꯏꯒꯤ ꯋꯥꯕꯒ ꯄꯥꯁꯟꯅꯈꯤꯗꯅ ꯆꯥꯛꯇꯣ ꯆꯥꯅꯤꯡꯗ꯭ꯔꯦ ꯑꯗꯨꯅ ꯌꯦꯔꯨꯝ ꯑꯣꯏꯅ ꯑꯃ ꯑꯅꯤ ꯐꯨꯠꯂꯒ ꯑꯣꯏꯅ ꯆꯥꯔꯦ ꯑꯗ ꯃꯔꯨꯞ ꯉꯁꯤꯗꯤ ꯋꯥꯔꯤ ꯋꯥꯇꯥꯏ ꯈꯔ ꯇꯧꯁꯦ ꯃꯔꯨꯞꯄꯨ ꯌꯥꯝꯅ ꯆꯤꯟꯕ꯭ꯔꯥ
ꯌꯥꯅꯤ ꯃꯔꯨꯞ ꯉꯥꯏꯍꯥꯛ ꯋꯥꯔꯤ ꯋꯥꯇꯥꯏ ꯇꯧꯕꯗ ꯀꯩꯁꯨ ꯀꯥꯏꯗꯦ
ꯎꯝ ꯑꯗꯨꯗꯤ ꯃꯔꯨꯞ ꯉꯁꯤꯒꯤ ꯋꯥꯔꯤꯁꯤꯗꯤ ꯑꯩꯈꯣꯏꯒꯤ ꯄꯨꯟꯁꯤꯗ ꯑ ꯄꯩꯁꯥꯁꯤ ꯆꯪꯗꯕ ꯌꯥꯗꯕ꯭ꯔꯥ ꯍꯥꯏꯕꯒꯤ ꯃꯇꯥꯡꯗ ꯁꯨꯝ ꯈꯟꯅꯁꯤ ꯀꯔꯤ ꯀꯥꯏ
ꯌꯥꯏ ꯃꯔꯨꯞ ꯌꯥꯝ ꯅꯨꯡꯉꯥꯏꯕꯒꯗꯕ ꯋꯥꯔꯤ ꯃꯥꯜꯂꯤ
ꯃꯥꯅꯦ ꯃꯔꯨꯞ ꯑꯩ ꯑꯗꯨꯝ ꯍꯧꯖꯔꯛꯀꯦ ꯑ ꯑꯩꯈꯣꯏꯒꯤ ꯄꯨꯟꯁꯤꯗ ꯃꯌꯥꯝꯅꯖꯤꯛ ꯍꯤꯡꯅꯔꯤꯕꯁꯤ ꯄꯩꯁꯥ ꯇꯥꯅꯕꯅꯦ ꯍꯥꯏꯖꯕ ꯇꯥꯔꯦꯅꯦꯀꯣ ꯄꯩꯁꯥꯁ ꯆꯪꯗꯕ ꯌꯥꯗꯕ꯭ꯔꯥ ꯍꯥꯏꯅ ꯋꯥꯍꯪ ꯍꯪꯉꯛꯄ ꯃꯇꯝꯗ ꯆꯨꯝꯃꯦ ꯄꯩꯁꯥꯁꯤ ꯆꯪꯗꯕ ꯌꯥꯗ꯭ꯔꯕ ꯑꯃꯅꯤ ꯑꯗꯨꯕꯨ ꯄꯩꯁꯥꯅ ꯂꯣꯏꯅꯃꯛ ꯉꯝꯃꯕ꯭ꯔꯥ ꯍꯥꯏꯕꯁꯨ ꯃꯗꯨꯗꯤ ꯂꯥꯟꯒꯅꯦꯕꯀꯣ ꯃꯔꯨꯞ ꯃꯔꯨꯞꯀꯤ ꯋꯥꯈꯜꯂꯣꯟꯗꯗꯤ ꯀꯔꯤ ꯂꯩꯕꯤꯕꯒꯦ
ꯃꯥꯅꯦ ꯃꯔꯨꯞ ꯄꯩꯁꯥꯁꯦ ꯌꯥꯝꯅꯗꯤ ꯃꯔꯨ ꯑꯣꯏ ꯑꯗꯨꯕꯨ ꯃꯗꯨꯗ ꯃꯔꯨ ꯑꯣꯏ ꯍꯥꯏꯗꯨꯅꯁꯨ ꯃꯗꯨ ꯈꯛꯇꯒꯤ ꯎꯔꯒ ꯂꯩꯕꯗꯒꯤꯗꯤ ꯑꯩꯈꯣꯏꯁꯦ ꯁꯣꯏꯗꯣꯏꯕ ꯍꯥꯏꯗꯤ ꯑꯩꯈꯣꯏꯁꯦ ꯍꯤꯡꯉꯤ ꯍꯥꯏꯕꯁꯤ ꯀꯥꯎꯊꯣꯛꯇꯣꯔꯤꯕꯅꯤ ꯑꯩꯈꯣꯏꯅ ꯍꯤꯡꯉꯤꯁꯤ ꯄꯣꯛꯄꯗꯒꯤ ꯄꯩꯁꯥ ꯇꯥꯜꯂ ꯄꯩꯁꯥ ꯇꯥꯜꯂꯣ ꯄꯩꯁꯥ ꯇꯥꯜꯂꯦ ꯁꯤꯕꯨꯛ ꯄꯩꯁꯥ ꯇꯥꯜꯂꯦ ꯑꯩꯈꯣꯏꯒꯤ ꯇꯥꯡꯅ ꯐꯪꯕ ꯃꯤꯑꯣꯏ ꯃꯄꯣꯛꯠꯁꯤ ꯄꯩꯁꯥ ꯑꯗꯨꯝ ꯇꯥꯜꯂ ꯂꯣꯏꯁꯤꯟꯒꯗꯣꯔꯤꯕ꯭ꯔꯥ ꯋꯥꯍꯪꯁꯦ ꯍꯪꯅꯤꯡꯕꯅꯤ ꯃꯔꯨꯞꯅ ꯍꯧꯗꯣꯔꯤꯁꯦ ꯌꯥꯝ ꯇꯥꯟ ꯆꯥꯔꯦ ꯃꯈꯥ ꯇꯥꯕꯤꯌꯨ ꯃꯔꯨꯞ
ꯃꯥꯅꯦ ꯃꯔꯨꯞ ꯃꯔꯨꯞꯅ ꯊꯝꯕꯤꯔꯨꯕꯁꯤꯁꯨ ꯑꯆꯨꯝꯕꯅꯤ ꯃꯔꯨꯞꯅ ꯊꯝꯕꯤꯔꯨꯕꯗꯨꯒꯤ ꯃꯇꯨꯡ ꯃꯇꯨꯡꯏꯟꯅ ꯑꯩꯁꯨ ꯃꯈꯥ ꯇꯥꯖꯔꯛꯀꯦ ꯑꯩꯈꯣꯏꯒꯤ ꯄꯨꯟꯁꯤꯁꯤ ꯃꯤꯑꯣꯏꯕ ꯍꯥꯏꯕꯁꯤ ꯉꯁꯤ ꯄꯣꯛꯑꯅꯤ ꯑꯗꯨꯒ ꯄꯣꯛꯄ ꯑꯃꯗꯤ ꯁꯤꯕ ꯑꯅꯤꯒꯤ ꯃꯔꯛꯇꯅꯦ ꯍꯥꯏꯖꯕ ꯇꯥꯔꯦꯅꯦꯀꯣ ꯅꯣꯡꯃ ꯄꯣꯛꯑꯕꯗꯤ ꯅꯣꯡꯃꯗꯤ ꯁꯣꯏꯗꯅ ꯁꯤꯒꯗꯧꯕ ꯂꯩꯔꯕꯅꯤ ꯑꯗꯨꯕꯨ ꯑꯩꯈꯣꯏꯅ ꯄꯣꯛꯏꯁꯤ ꯄꯩꯁꯥ ꯇꯥꯟꯅꯕꯒꯤꯗꯃꯛꯇ ꯄꯣꯛꯄ ꯑꯃ ꯑꯣꯏꯅ ꯈꯟꯅꯔꯛꯄ ꯍꯥꯏꯕ ꯇꯥꯔꯦꯅꯦ ꯍꯧꯖꯤꯛꯀꯤ ꯃꯇꯝꯗ ꯇꯁꯦꯡꯅ ꯍꯥꯏꯔꯒꯗꯤ ꯃꯁꯤ ꯂꯥꯟꯒꯅꯤ ꯄꯩꯁꯥ ꯍꯥꯏꯕꯁꯤꯗꯤ ꯑꯩꯒꯤ ꯋꯥꯈꯜꯂꯣꯟꯗꯗꯤ ꯄꯩꯁꯥ ꯍꯥꯏꯕꯁꯤ ꯁꯨꯃꯥꯏꯅ ꯑꯃꯅ ꯑꯃꯕꯨ ꯅꯝꯊꯅꯕꯒꯤꯗꯃꯛꯇ ꯁꯥꯈꯤꯕꯗꯤ ꯑꯣꯏꯔꯝꯒꯗꯧꯕ ꯃꯥꯟꯗꯦ ꯍꯥꯏꯗꯅ ꯊꯝꯖꯒꯦ ꯍꯧꯖꯤꯛꯀꯤ ꯃꯇꯝꯗꯕꯨꯗꯤ ꯄꯩꯁꯥ ꯑꯁꯤ ꯑꯃꯅ ꯑꯃꯕꯨ ꯅꯝꯊꯅꯕꯒꯤꯗꯃꯛꯇ ꯁꯤꯖꯤꯟꯅꯕ ꯈꯨꯠꯂꯥꯏ ꯑꯃꯅꯤ ꯍꯥꯏꯗꯅ ꯊꯝꯖꯒꯦꯀꯣ ꯑꯗꯨꯒ ꯑꯩꯈꯣꯏꯅ ꯍꯧꯖꯤꯛꯀꯤ ꯏꯟꯈꯠꯂꯛꯏꯕ ꯑꯉꯥꯡꯁꯤꯗꯁꯨ ꯇꯥꯛꯄꯤ ꯇꯝꯕꯤꯒꯗꯕꯅꯦꯕ ꯄꯩꯁꯥ ꯍꯥꯏꯕꯁꯤꯅ ꯄꯨꯝꯅꯃꯛ ꯑꯣꯏꯕ ꯌꯥꯔꯣꯏ ꯍꯥꯏꯕꯁꯤ ꯑꯩꯈꯣꯏꯒꯤ ꯏꯟꯈꯠꯂꯛꯂꯤꯕ ꯅꯍꯥꯔꯣꯟ ꯑꯉꯥꯡ ꯅꯨꯨꯕꯤꯁꯤꯡꯁꯤꯗꯁꯨ ꯇꯝꯕꯤ ꯇꯥꯛꯄꯤ ꯇꯝꯕꯤꯒꯗꯕꯅꯤ ꯑꯗꯨꯒ ꯑꯩꯈꯣꯏꯒꯤ ꯍꯧꯖꯤꯛ ꯍꯧꯖꯤꯛ ꯍꯤꯡꯂꯤꯕ ꯄꯨꯟꯁꯤ ꯃꯍꯤꯡꯁꯤꯗ ꯃꯤꯑꯣꯏꯕꯒꯤ ꯄꯨꯟꯁꯤꯁꯦ ꯀꯩꯁꯨ ꯂꯩꯇꯅ ꯈꯟꯅꯔꯛꯄ ꯍꯥꯏꯕ ꯇꯥꯔꯦꯅꯦ ꯃꯤ ꯑꯃꯒꯤ ꯄꯨꯟꯁꯤ ꯍꯥꯏꯕꯁꯤ ꯃꯃꯜ ꯂꯦꯞꯄ ꯌꯥꯕ ꯅꯠꯇꯦ ꯑꯩꯈꯣꯏꯒꯤ ꯃꯤꯑꯣꯏꯕ ꯄꯨꯟꯁꯤ ꯍꯥꯏꯕꯁꯤ ꯍꯥꯏꯅꯕ ꯂꯩ ꯂꯥꯏꯔꯤꯛ ꯀꯌꯥꯗ ꯕ꯭ꯔꯃꯥ ꯁꯛꯇꯤ ꯂꯩꯈ꯭ꯔꯕ ꯕ꯭ꯔꯃꯥ ꯐꯥꯎꯗ ꯃꯤꯑꯣꯏꯕꯒꯤ ꯄꯨꯟꯁꯤ ꯑꯣꯏꯅ ꯄꯣꯛꯄ ꯉꯝꯗꯦ ꯍꯥꯏꯅꯔꯤꯕꯅꯤ ꯍꯥꯏꯕ ꯇꯥꯔꯦꯅꯦ ꯕ꯭ꯔꯃꯥ ꯐꯥꯎꯕ ꯂꯥꯏ ꯐꯥꯎꯕ ꯇꯧꯒꯦꯗ ꯉꯝꯕ ꯂꯥꯏ ꯐꯥꯎꯕꯅ ꯃꯤꯑꯣꯏꯕꯒꯤ ꯄꯨꯟꯁꯤ ꯑꯣꯏꯅ ꯄꯣꯛꯄ ꯉꯝꯗ꯭ꯔꯤꯕꯁꯨ ꯌꯥꯝꯅ ꯇꯥꯡꯈ꯭ꯔꯕ ꯄꯨꯟꯁꯤꯁꯦ ꯀꯩꯁꯨ ꯂꯩꯇꯅ ꯈꯜꯂꯛꯄ ꯍꯥꯏꯕ ꯇꯥꯔꯦ ꯂꯤꯁꯤꯡ ꯂꯥꯛ ꯈꯔꯒꯤꯗꯃꯛꯇ ꯅꯠꯇ꯭ꯔꯒ ꯂꯤꯁꯤꯡ ꯈꯔꯒꯤꯗꯃꯛꯇ ꯅꯝꯊꯕ ꯍꯥꯠꯇꯣꯛꯄꯤꯕ ꯅꯩꯍꯠꯄꯤꯕ ꯄꯨꯟꯁꯤꯕꯨ ꯀꯩꯁꯨ ꯂꯩꯇꯅ ꯈꯟꯅꯔꯛꯄꯅꯦ ꯍꯥꯏꯕ ꯇꯥꯔꯦꯅꯦ ꯁꯤꯒꯤ ꯃꯇꯥꯡꯗꯗꯤ ꯃꯔꯨꯞꯀꯤ ꯋꯥꯈꯜꯂꯣꯟꯁꯤ ꯀꯔꯤ ꯂꯩꯕꯤꯕꯒꯦ ꯍꯥꯏꯕꯗꯨꯁꯨ ꯇꯦꯟ ꯊꯕꯤꯌꯃ
ꯑ ꯃꯔꯨꯞꯅ ꯍꯥꯏ ꯃꯌꯥꯝꯗꯣ ꯇꯥꯕ ꯌꯥꯝꯅ ꯅꯨꯡꯉꯥꯏ ꯌꯥꯝꯌꯥꯝꯅꯁꯨ ꯆꯨꯝꯃꯤ ꯌꯥꯝꯅ ꯇꯥꯡꯉꯕꯏꯄꯛꯅꯤ ꯑꯩꯈꯣꯏꯅ ꯍꯤꯡꯉꯤꯕꯁꯤꯗ ꯄꯩꯁꯥ ꯈꯛꯇꯒꯤ ꯈꯟꯕꯁꯤ ꯌꯥꯝꯅ ꯐꯠꯇꯦ ꯍꯥꯏꯗꯤ ꯃꯥꯡꯍꯟꯒꯦ ꯉꯝꯕ ꯅꯨꯡꯉꯥꯏ ꯈꯟꯒꯦ ꯉꯝꯕ ꯅꯣꯛꯍꯟꯒꯦ ꯉꯝꯕ ꯀꯞꯍꯟꯒꯦ ꯉꯝꯕ ꯍꯥꯠꯇꯣꯛꯍꯟꯒꯦ ꯉꯝꯕ ꯀꯟꯕꯤꯕ ꯉꯝꯕ ꯄꯩꯁꯥ ꯍꯥꯏꯕꯁꯤꯅꯤ ꯑꯗꯨꯅ ꯍꯥꯏꯅꯕꯗꯨꯅꯤ ꯍꯦꯟꯅ ꯃꯟꯕ ꯍꯥꯏꯕ ꯋꯥꯍꯩꯁꯤ ꯐꯠꯇꯦꯗꯅ ꯑꯗꯨꯅ ꯇꯥꯡꯒꯗꯕꯅꯤ ꯇꯝꯐꯝ ꯊꯣꯛꯄꯅꯤ ꯅꯨꯡꯉꯥꯏꯅ ꯂꯩꯕ ꯉꯝ ꯣꯠꯗꯕꯅꯤ ꯃꯤꯔꯛ ꯇꯤꯟꯕ ꯉꯝ ꯑꯗꯨꯕꯨ ꯃ ꯇꯥꯜꯂꯦ ꯍꯥꯏꯗꯅ ꯑꯩꯈ ꯃꯤꯑꯣꯕ ꯑꯩꯣꯏꯒꯤ ꯄꯨꯟꯁꯤꯁ ꯍꯤꯡꯉꯤ ꯍꯥꯏꯕꯁꯤꯃꯗꯤ ꯅꯤꯡꯁꯤꯡꯕ ꯐꯩ ꯃꯇꯝ ꯃꯇꯝꯒꯤ ꯆꯍꯤ ꯃꯇꯥꯡ ꯃꯇꯥꯡꯒꯤ ꯍꯌꯦꯡ ꯑꯍꯜ ꯑꯣꯏꯣꯏꯔꯀꯥꯟꯗ ꯉꯥꯎꯕ ꯌꯥꯕ ꯅꯠꯇꯦ ꯉꯥꯎꯕ ꯌꯥꯏ ꯍꯥꯏꯗꯅ ꯅꯍꯥ ꯑꯣꯏꯔꯤꯉꯩꯗ ꯍꯦꯟꯖꯟꯅ ꯉꯥꯎꯕ ꯇꯧꯕꯕꯤꯒꯅꯨ ꯀꯣ ꯃꯔꯨ ꯑꯩꯒꯤ ꯃꯣꯠꯇꯗꯤ ꯍꯥꯏꯗꯤ ꯃꯇꯝ ꯇꯥꯟꯊꯥ ꯅꯥꯏꯅ ꯖꯒꯣꯏ ꯁꯥꯕ ꯍꯥꯏꯇꯥꯔꯦꯀꯣ ꯍꯦꯟꯖꯟꯅ ꯁꯥꯕꯁꯨ ꯅꯠꯇꯕ ꯋꯥꯅ ꯁꯥꯕꯁꯨ ꯅꯠꯇꯕ ꯃꯇꯝ ꯃꯇꯝꯗꯨꯒꯤ ꯇꯥꯟꯊꯥ ꯅꯥꯏꯅ ꯑꯩꯈꯣꯏꯅ ꯁꯤꯟꯊꯥ ꯄꯥꯡꯕ ꯍꯧꯖꯤꯛ ꯑꯩꯈꯣꯏꯒꯤ ꯃꯇꯝꯁꯤꯗꯤ ꯑꯩꯈꯣꯏꯒꯤ ꯒ꯭ꯌꯥꯟ ꯂꯣꯏ ꯂꯧꯁꯤꯜꯂꯒ ꯇꯨꯡ ꯇꯥꯔꯛꯄꯗ ꯀꯩꯗꯧꯁꯤꯒꯦ ꯍꯥꯏꯗꯅ ꯈꯟꯕ ꯍꯧꯕꯒꯤ ꯃꯇꯝꯅꯤ ꯃꯇꯝꯁꯤꯗ ꯑꯩꯈꯣꯏ ꯂꯥꯡꯕ ꯐꯪꯒꯗꯕ ꯂꯥꯡꯕꯒꯤ ꯃꯇꯝꯅꯤ ꯍꯥꯏꯗꯅ ꯀꯟꯅ ꯂꯥꯡꯊꯣꯛꯄꯁꯨ ꯐꯠꯇꯦ ꯑꯗꯨꯒ ꯃꯗꯨ ꯌꯥꯎꯗꯕꯁꯨ ꯐꯠꯇꯦ ꯍꯥꯏꯗꯤ ꯃꯤꯔꯛ ꯑꯣꯏꯅ ꯃꯤꯔꯛ ꯇꯤꯟꯕ ꯍꯥꯏꯕ ꯋꯥꯍꯩꯗꯨ ꯃꯗꯨ ꯌꯥꯎꯔꯒꯗꯕꯅꯤ ꯇꯥꯟꯊꯥ ꯅꯥꯏꯅ ꯆꯠꯁꯤ ꯑꯩꯈꯣꯏꯁꯨ ꯍꯣꯠꯅꯁꯤ ꯂꯥꯡꯕꯁꯨ ꯌꯥꯎꯁꯤ ꯑꯩꯈꯣꯏꯒꯤ ꯍꯔꯥꯎ ꯀꯨꯝꯍꯩꯁꯨ ꯌꯥꯎꯁꯤ ꯑꯗꯨꯒ ꯄꯩꯁꯥꯁꯨ ꯇꯥꯟꯁꯤ ꯑꯗꯨꯒ ꯑꯩꯈꯣꯏ ꯍꯤꯡꯉꯤꯦ ꯍꯥꯏꯕꯁꯨ ꯀꯥꯎꯔꯁꯤ ꯍꯥꯏꯕ ꯋꯥꯍꯩꯁꯤꯅꯤ ꯃꯔꯨꯞ ꯑꯩꯅ ꯊꯝꯖꯅꯤꯡꯉꯤꯁꯦ ꯑꯗꯣ ꯃꯔꯝꯅꯗꯤ ꯀꯔꯤ ꯀꯔꯤ ꯑꯗꯨꯒꯤ ꯃꯇꯥꯡꯗ ꯊꯝꯕꯤꯅꯤꯡꯉꯤ
ꯔꯤꯕ ꯃꯐꯝꯁꯤꯡ ꯑꯁꯤ ꯊꯝꯕ ꯋꯥꯍꯩꯁꯤꯡ ꯑꯁꯤ ꯌꯥꯝꯅ ꯃꯃꯟ ꯂꯩꯕ ꯋꯥꯍꯩꯅꯤ ꯍꯥꯏꯗꯨꯅ ꯃꯔꯝꯅ ꯄꯟꯕꯤꯕꯗ ꯑꯩꯈꯣꯏꯒꯤ ꯄꯨꯟꯁꯤꯁꯤ ꯆꯥꯛ ꯆꯥꯟꯅ ꯆꯥꯅ ꯇꯧꯒꯗꯕꯅꯤ ꯇꯧꯒꯗꯕ ꯀꯥꯟꯗ ꯇꯧꯒꯗꯕꯅꯤ ꯍꯥꯏꯕ ꯑꯩꯈꯣꯏꯅ ꯄꯩꯁꯥ ꯑꯩꯣꯏ ꯄꯩꯁꯥꯁꯤ ꯆꯪꯗꯕ ꯌꯥꯗ꯭ꯔꯕ ꯄꯣꯠꯁꯛ ꯑꯃꯅꯤ ꯑꯗꯨꯕꯨ ꯆꯪꯗꯕ ꯌꯥꯗ꯭ꯔꯦ ꯍꯥꯏꯗꯨꯅꯁꯨ ꯆꯍꯤ ꯁꯨꯗꯅ ꯍꯧꯖꯤꯛ ꯍꯧꯖꯤ ꯂꯥꯂꯤ ꯑꯁꯤ ꯄꯩꯁꯥꯒꯤ ꯄꯅ ꯂꯥꯛꯄꯅꯤ ꯒꯤ ꯆꯍꯤ ꯅꯧꯔꯤꯕ ꯑꯉꯥꯡꯁꯤꯡꯗ ꯑꯦ ꯑꯩꯁꯤ ꯄꯩꯁꯥꯁꯦ ꯇꯥꯜꯍꯧꯗ꯭ꯔꯒꯗꯤ ꯍꯌꯦꯡ ꯇꯨꯡꯗ ꯃꯤꯅ ꯑꯩꯕꯨ ꯁꯤꯜꯂꯣꯏ ꯑꯩꯁꯤ ꯄꯩꯁꯥ ꯄꯥꯏꯍꯧꯗ꯭ꯔꯒꯗꯤ ꯏꯃꯨꯡꯒꯤ ꯃꯤꯅ ꯑꯩꯕꯨ ꯅꯨꯡꯁꯤꯔꯣꯏ ꯍꯥꯏꯕꯒꯤ ꯋꯥꯈꯟꯗ ꯑꯣꯏꯅ ꯆꯠꯈꯤꯕ ꯃꯍꯥꯛꯀꯤ ꯎꯝ ꯆꯒꯣꯜꯒꯤ ꯃꯇꯝꯗ ꯅꯨꯡꯉꯥꯏꯍꯧꯒꯗꯕꯅꯤ ꯍꯥꯏꯅꯕ ꯑꯝꯁꯨ ꯂꯩꯗꯅꯀꯣ ꯑꯗꯨꯅ ꯑꯗꯨꯒꯤ ꯃꯇꯝꯁꯤꯗ ꯅꯨꯡꯉꯥꯏꯕꯒꯤ ꯃꯍꯨꯠꯇ ꯑꯦ ꯋꯥꯈꯟꯗꯣ ꯍꯦꯟꯅ ꯍꯦꯟꯖꯟꯅ ꯈꯟꯈꯤꯕꯅ ꯑꯩꯁꯤ ꯄꯩꯁꯥ ꯇꯥꯜꯍꯧꯗ꯭ꯔꯒꯗꯤ ꯑꯩ ꯍꯌꯦꯡ ꯇꯨꯡꯗ ꯍꯤꯡꯕ ꯉꯝꯃꯣꯏ ꯑꯩꯁꯤ ꯄꯩꯁꯥ ꯇꯥꯍꯧꯗ꯭ꯔꯒꯗꯤ ꯏꯃꯨꯡꯒꯤ ꯏꯀꯥꯏ ꯈꯨꯝꯅꯕ ꯃꯥꯡꯒꯅꯤ ꯈꯣꯠꯀꯅꯤ ꯍꯥꯏꯕꯁꯤꯅ ꯂꯥꯛꯑꯒ ꯃꯥꯒꯤ ꯍꯤꯡꯒꯗꯕ ꯄꯨꯟꯁꯤꯗꯨ ꯍꯤꯡꯗꯕꯤꯗ ꯑꯇꯣꯞꯄꯔꯣꯝꯗ ꯆꯠꯈꯤꯕꯒꯤ ꯃꯑꯣꯡ ꯑꯃ ꯑꯣꯏꯅ ꯎꯅꯔꯛꯄ ꯍꯥꯏꯕ ꯇꯥꯔꯦ ꯃꯇ ꯀꯔꯤꯒꯤ ꯑꯗꯨꯒ ꯄꯩꯁꯥꯁꯤ ꯆꯪꯗꯕ ꯌꯥꯗꯕ꯭ꯔꯥ ꯍꯥꯏꯕꯗꯣ ꯑꯨꯇꯪꯒ ꯊꯝꯕꯤꯀꯣ
ꯃꯔ ꯄꯩꯁꯥꯁꯤ ꯑꯩꯁꯨ ꯇꯥꯜꯂꯤ ꯍꯥꯏꯇꯥꯥꯔꯦ ꯉꯝꯅ ꯉꯝꯅꯕ ꯌꯨꯝꯒꯤ ꯏꯁꯥꯒꯤ ꯌꯨꯝꯒꯤꯕꯨ ꯃꯇꯦꯡ ꯄꯥꯡꯕ ꯉꯝꯗ꯭ꯔꯒꯁꯨ ꯑꯩꯅ ꯌꯨꯝꯗꯒꯤ ꯂꯧꯊꯣꯛꯇꯕꯤꯗ ꯏꯁꯥꯒꯤ ꯍꯣꯠꯅꯖꯅꯕꯅ ꯁꯦꯟ ꯅꯨꯡ ꯇꯥꯟꯗꯅ ꯈꯣꯠꯇꯅ ꯍꯣꯠꯅꯖꯔꯤ ꯑꯗꯨꯕꯨ ꯇꯥꯔꯤꯕꯁꯤꯗ ꯀꯥ ꯍꯦꯟꯅ ꯑꯩ ꯑꯁꯥ ꯇꯧꯔꯒ ꯇꯥꯟꯖꯕꯗꯤ ꯅꯠꯇꯦ ꯑꯩꯅ ꯆꯪꯉꯤꯕ ꯑꯩꯒꯤ ꯁꯦꯠꯅ ꯆꯥꯅꯕ ꯑꯗꯒꯤ ꯑꯩꯒꯤ ꯏꯃꯥꯟꯅꯕꯁꯤꯡ ꯇꯤꯟꯅꯔꯛꯄ ꯃꯇꯝ ꯑꯗꯒꯤ ꯑꯩꯒꯤ ꯌꯨꯝꯒꯤ ꯑꯋꯥꯠꯄ ꯃꯦꯟꯈꯠꯄ ꯉꯝꯅꯕ ꯑꯗꯒꯤ ꯑꯩꯒꯤ ꯁꯨꯝ ꯁꯤꯒꯨꯝꯕꯁꯤ ꯈꯜꯂꯒ ꯍꯣꯠꯇꯤ ꯍꯣꯠꯅꯖꯔꯤ ꯍꯤꯡꯕꯁꯨ ꯍꯤꯡꯗꯕ ꯌꯥꯗꯕꯅꯤꯅ ꯄꯩꯁꯥꯁꯨ ꯆꯪꯉꯤ ꯗꯦꯕ ꯀꯔꯃ ꯂꯥꯛꯀꯅꯤ ꯍꯔꯥꯎ ꯀꯨꯝꯍꯩ ꯂꯥꯛꯀꯅꯤ ꯃꯌꯥꯝꯁꯤꯗ ꯌꯥꯎꯗꯕꯁꯨ ꯌꯥꯗꯕꯅꯤꯅ ꯄꯩꯁꯥꯁꯦ ꯐꯠꯇꯕꯅꯤ ꯍꯥꯏ ꯍꯥꯏꯖꯕ ꯋꯥꯅꯤ ꯃꯗꯨ ꯌꯥꯎꯖꯕꯁꯨ ꯌꯥꯗꯕꯅꯤꯅ ꯍꯣꯠꯅꯔꯤꯕꯅꯤ ꯑꯗꯨꯒ ꯃꯔꯨꯞ ꯑꯩꯅ ꯌꯥꯝ ꯉꯥꯛꯆꯔꯤꯗꯤ ꯁꯨꯛ ꯋꯥꯅꯔ ꯃꯇꯝ ꯄꯩꯁꯥꯒꯤ ꯑꯗꯒꯤ ꯊꯕꯛꯀꯤ ꯁꯦꯟꯐꯝꯒꯤ ꯀꯌꯥ ꯑꯃ ꯈꯟꯅꯒꯗꯕꯁꯤꯗ ꯁꯤꯒꯨꯝꯕ ꯀꯌꯥ ꯑꯁꯤ ꯑꯆꯧ ꯑꯁꯥꯡꯒꯤ ꯃꯆꯥꯛ ꯀꯌꯥ ꯑꯃꯗꯤ ꯅꯨꯡꯉꯥꯏꯅ ꯃꯈꯣꯏꯒꯤ ꯄꯨꯟꯁꯤꯁꯤꯗ ꯑꯋꯥꯕ ꯑꯃꯝꯇ ꯂꯩꯇꯅ ꯍꯤꯡꯂꯤꯕꯅꯤ ꯃꯗꯨꯅ ꯑꯩꯒꯤ ꯑꯩꯒꯤ ꯃꯣꯠꯇꯗ ꯃꯔꯨꯞ ꯑꯋꯥꯕ ꯏꯃꯨꯡꯗ ꯄꯣꯛꯂꯛꯄꯁꯤ ꯑꯩꯈꯣꯏ ꯑꯩꯈꯣꯏꯒꯤ ꯏꯁꯥꯁꯤ ꯒ꯭ꯌꯥꯟ ꯇꯥꯖꯅꯕ ꯏꯁꯣꯔꯅ ꯁꯤꯟꯕꯤꯔꯛꯄꯅꯦ ꯍꯥꯏꯗꯅ ꯑꯩꯗꯤ ꯍꯥꯏꯗꯤ ꯌꯥꯝꯅ ꯀꯩ ꯍꯥꯏꯇꯥꯔꯦ ꯑꯩꯈꯣꯏꯁꯦ ꯏꯁꯣꯔꯁꯦ ꯊꯥꯒꯠꯆꯅꯤꯡꯉꯦ ꯍꯥꯏꯇꯥꯔꯦ ꯅꯠꯇ꯭ꯔꯒ ꯅꯨꯡꯉꯥꯏ ꯏꯃꯨꯡꯗ ꯄꯣꯝ ꯇꯥꯔꯒꯗꯤ ꯍꯥꯏꯗꯤ ꯄꯨꯟꯁꯤꯒꯤ ꯑꯋꯥꯕꯁꯤ ꯀꯔꯤꯅꯣ ꯈꯪꯉꯕ ꯑꯋꯥꯕ ꯈꯪꯗ꯭ꯔꯒꯗꯤ ꯅꯨꯡꯉꯥꯏ ꯒꯤ ꯃꯍꯥꯎ ꯂꯩꯇꯦ ꯍꯥꯏꯇꯥꯔꯦ ꯍꯥꯎꯇꯕ ꯏꯟꯖꯥꯡ ꯀꯌꯥ ꯑꯃ ꯆꯥꯔꯛꯑꯀꯥꯟꯗ ꯃꯔꯨꯞꯀꯣ ꯑꯍꯥꯎꯕ ꯏꯟꯖꯥꯡ ꯑꯃ ꯆꯥꯔꯛꯄ ꯃꯇꯝꯗ ꯑꯦ ꯃꯁꯤꯗꯤ ꯍꯥꯎꯋꯤꯅꯦ ꯍꯥꯏꯕꯗꯨꯣ ꯈꯪꯉꯛꯏꯅꯦ ꯃꯔꯨꯞ ꯁꯤꯅꯤ ꯃꯔꯨꯞ ꯑ ꯑꯣꯏꯅ ꯊꯝꯖꯅꯤꯡꯉꯤꯁꯦ
ꯃꯥ ꯃꯥ ꯋꯥ ꯈꯜ ꯃꯔ ꯂꯣꯏꯁꯤꯜꯂꯛꯄꯗ ꯋꯥꯔꯤꯁꯤꯗꯒꯤ ꯈꯤꯇꯪ ꯅꯥꯊꯩꯔꯒ ꯂꯣꯏꯁꯤꯜꯂꯛꯄꯗ ꯋꯥꯔꯤꯁꯤꯗꯒꯤ ꯈꯤꯇꯪ ꯅꯥꯊꯩꯔꯒ ꯑꯩꯅ ꯊꯝꯖꯅꯤꯡꯕꯗꯤ ꯃꯔꯣꯝꯗꯁꯨ ꯍꯧꯖꯤꯛ ꯊꯝꯕꯤꯈ꯭ꯔꯦ ꯑꯩꯈꯣꯏꯒꯤ ꯏꯅꯥ ꯈꯨꯨꯟꯕ ꯏꯃꯨꯡꯒ ꯂꯥꯏꯔꯕ ꯏꯃꯨꯡꯒ ꯑꯗ ꯂꯥꯏꯔꯕ ꯏꯃꯨꯡꯗ ꯄꯣꯛꯑꯝꯃꯤꯕꯁꯤ ꯏꯁꯣꯔꯅ ꯑꯩꯈꯣꯏꯒꯤ ꯑꯩꯈꯣꯏꯗ ꯊꯧꯅꯥ ꯑꯃ ꯑꯩꯈꯣꯏ ꯍꯣꯠꯅꯔꯨꯔꯣ ꯃꯥꯏ ꯄꯥꯛꯎꯔꯣ ꯍꯥꯏꯗꯨꯅ ꯇꯥꯟꯖꯥ ꯑꯃ ꯄꯤꯕꯤꯕꯅꯦ ꯍꯥꯏꯗꯨꯅ ꯊꯝꯖꯒꯦ ꯍꯥꯏꯕꯗꯤ ꯑꯩꯈꯣꯏꯒꯤ ꯏꯁꯣꯔꯅ ꯑꯩꯈꯣꯏꯗ ꯌꯥꯝꯅ ꯐꯖꯕ ꯇꯥꯟꯖꯥ ꯑꯦ ꯅꯪꯗꯤ ꯃꯥꯏ ꯄꯥꯛꯔꯣ ꯅꯪꯗꯤ ꯃꯥꯡꯕ ꯌꯥꯕ ꯑꯉꯥꯡ ꯅ ꯅꯠꯇꯦ ꯅꯪꯗꯤ ꯑꯐꯕ ꯑꯃ ꯃꯤ ꯑꯣꯏꯔꯨꯕꯗꯨꯅꯤ ꯍꯥꯏꯗꯤ ꯍꯣꯠꯅꯒꯗꯕꯅꯤ ꯍꯣꯠꯅꯕ ꯀꯜꯂꯨꯔꯣꯅ ꯇꯟꯖꯥ ꯐꯖꯕ ꯑꯃ ꯄꯤꯔꯛꯄꯅꯦꯅ ꯈꯟꯅꯤꯡꯉꯤ ꯑꯗꯨꯗꯨꯒ ꯂꯥꯏꯔꯕ ꯏꯃꯨꯡꯗ ꯄꯣꯛꯏ ꯂꯥꯏꯔꯔꯦ ꯑꯩ ꯀꯅꯥ ꯂꯩꯇ꯭ꯔꯦ ꯄꯩꯁꯥ ꯅꯨꯡꯁꯥ ꯄꯥꯏꯗ꯭ꯔꯦ ꯍꯥꯏꯗꯨꯅ ꯁꯣꯟꯊꯕꯒꯤ ꯃꯍꯨ ꯇ ꯑꯦ ꯅꯣꯡꯃ ꯅꯠꯇ꯭ꯔꯒ ꯅꯣꯡꯃꯗꯤ ꯑꯩꯁꯨ ꯃꯣꯏꯅ ꯁꯦꯠꯂꯤꯕ ꯆꯥꯔꯤꯕꯁꯤ ꯇꯧꯔꯛꯈꯤꯅꯤ ꯑꯗꯨ ꯄꯩꯁꯥ ꯉꯥꯛꯇꯅ ꯍꯤꯡꯕ ꯌꯥꯕꯁꯨ ꯅꯠꯇꯦ ꯄꯨꯟꯁꯤ ꯑꯁꯤ ꯑꯗꯨꯃꯥꯏꯅ ꯈꯟꯇꯣꯛꯑꯒ ꯑꯩꯈꯣꯏꯒꯤ ꯍꯧꯖꯤꯛꯀꯤ ꯏꯟꯈꯠꯂꯛꯂꯤꯕ ꯅꯍꯥꯁꯤꯡ ꯑꯁꯤ ꯍꯤꯡꯍꯟꯅꯤꯡꯉꯤ ꯑ ꯑꯃꯨꯛꯀ ꯁꯨꯃꯥꯏꯅ ꯊꯦꯡꯅꯗꯨꯅ ꯋꯥꯔꯤ ꯁꯥꯟꯅꯕꯁꯤ ꯌꯥꯝ ꯅꯨꯡꯉꯥꯏꯖꯩ ꯑꯗꯨꯒ ꯃꯇꯨꯡ ꯇꯥꯔꯛꯄꯗꯁꯨ ꯀꯥꯟꯅ ꯀꯥꯅꯔꯕ ꯅꯨꯡꯉꯥꯏ ꯅꯨꯡꯉꯥꯏꯔꯕ ꯍꯤꯔꯝꯗ ꯋꯥꯔꯤ ꯀꯌꯥ ꯁꯥꯟꯅꯈꯤꯁꯤ ꯉꯁꯤꯒꯤ ꯑꯣꯏꯅꯗꯤ ꯃꯔꯨꯞ ꯃꯇꯥꯡ ꯑꯁꯤꯗ ꯀꯥꯏꯅꯔꯁꯤ
ꯌꯥꯝ ꯅꯨꯡꯖꯔꯤ ꯃꯔꯨꯋ